ꯇꯥꯏ
ꯍ‌ꯦ ꯌꯥꯝ ꯅꯣꯡꯅꯤꯡꯉꯕꯣ ꯅꯪꯖꯦ
ꯍꯣꯏ
ꯅ ꯑꯗꯨ ꯈꯪꯗꯦ
ꯈꯪꯗꯤ ꯈꯪꯉꯦꯕꯀꯣ
ꯑ
ꯑꯗꯨꯕꯨ ꯌꯥꯕ ꯌꯥꯗꯕꯗꯨꯗꯤ ꯃꯣꯏꯅ ꯌꯥꯗꯤꯌꯦ ꯈꯣꯠꯂꯦ ꯍꯥꯏꯔꯛꯄꯒꯤ
ꯔꯛꯄꯒꯤ ꯑꯩꯗꯤ ꯑꯩꯗꯤ ꯏꯃꯥꯟꯅꯕꯤ ꯈꯣꯏ ꯋꯥꯔꯤ ꯗꯨꯝ ꯅꯨꯡꯇꯤꯒꯤ ꯋꯥꯔꯤ ꯁꯥꯟꯅꯩꯍ‌ꯦ
ꯑꯁ ꯑꯗꯨ ꯑꯣꯏꯗꯤ ꯌꯥꯝ ꯐꯩꯅꯦ
ꯍꯣꯏ ꯅꯪꯅ ꯋꯥꯔꯤ ꯁꯥꯅꯕ ꯅꯨꯡꯉꯥꯏꯕ ꯑꯩꯗꯤ ꯑꯈꯣꯏꯁꯨ ꯋꯥꯔꯤ ꯁꯥꯥꯟꯅꯕ ꯅꯨꯡꯉꯥꯏꯕ ꯏꯃꯥꯟꯅꯕꯤ ꯍꯥꯏꯕꯗꯨ ꯂꯩꯌꯦꯅꯥ ꯑꯩ ꯋꯥꯔꯤ ꯍꯣꯏ ꯋꯥꯔꯤꯕꯨ ꯅꯨꯡꯉꯥꯏꯇ꯭ꯔꯗꯤ ꯈꯣꯏꯖ‌ꯦ ꯃꯇꯝꯖ‌ꯦ ꯆꯠꯄ ꯌꯥꯝ ꯇꯥꯝꯕꯗꯣ ꯋꯥꯏꯌ‌ꯦꯕ ꯑꯗꯤ
ꯋꯥꯔꯤꯒꯨꯝꯕ ꯋꯥꯔꯤ ꯅꯨꯡꯉꯥꯏꯔꯗꯤ ꯋꯥꯔꯤꯁ‌ꯦ ꯗꯨꯝ ꯁꯥꯟꯅꯔꯗꯤ ꯃꯇꯝꯖ‌ꯦ ꯆꯠꯄ ꯈꯪꯗꯕꯅꯦꯕ ꯊꯥꯏꯅ ꯑꯩ ꯍꯧꯖꯤꯛ ꯏꯃꯥꯟꯅꯕꯤ ꯒꯨꯝꯕꯗꯣ
ꯎꯝ
ꯗꯨꯃꯥꯏ ꯈꯜꯂꯣꯅꯦ ꯂ ꯑꯥ ꯂꯝꯕꯤ ꯂꯝꯕꯤ ꯒꯨꯝꯕ ꯂꯥꯞꯅ ꯆꯠꯄ ꯈꯨꯜ ꯂꯣꯝꯗ ꯂꯥꯞꯅ ꯆꯠꯄ ꯒꯥꯟꯗ ꯏꯃꯥꯟꯅꯕꯤ ꯆꯥꯟꯅꯕ ꯑꯃꯥꯒ ꯒꯥꯔꯤ ꯇꯣꯡꯃꯤꯟꯅꯕꯖꯦ ꯈꯨꯟ ꯌꯧꯕ ꯈꯪꯗꯕꯅꯦ ꯋꯥꯔꯤ ꯅꯨꯡꯉꯥꯏꯃꯟꯗꯅ ꯅꯠꯇ꯭ꯔꯗꯤ ꯊꯟꯗꯒ ꯐꯝꯃꯗꯤ ꯑꯣꯅꯤꯡꯕ ꯐꯥꯎꯕꯗ ꯁꯤꯒꯦ ꯇꯧꯋꯦ
ꯇꯧꯗ꯭ꯔꯣ
ꯇꯧꯕꯅꯦ ꯇꯧꯕꯅꯦ ꯌꯥꯝꯅ ꯌꯥꯝꯅ ꯀꯩꯁꯨ ꯇꯧ ꯑꯥ ꯂꯥꯞꯄ ꯅꯠꯇ꯭ꯔꯁꯨ ꯀꯣ ꯑꯗꯨꯝ ꯃꯤ ꯑꯃꯥꯒ ꯆꯠꯃꯤꯟꯅꯕ ꯍꯥꯏꯖꯦ ꯍꯦꯛꯇ ꯗꯨꯝ ꯅꯨꯡꯉꯥꯏꯕꯅꯦꯕ
ꯑꯩꯁꯨꯅꯦ ꯏꯃꯥꯟꯅꯕꯤꯒ ꯋꯥꯔꯤ ꯗꯨꯝ ꯅꯨꯡꯉꯥꯏꯔ ꯋꯥꯔꯤ ꯁꯥꯅꯕꯗ ꯑꯣꯅꯤꯡꯕꯁꯨ ꯀꯥꯎꯔꯦꯅꯦ ꯑꯗꯣ ꯋꯥꯔꯤꯒꯤ ꯃꯇꯨꯡ ꯏꯟꯅ ꯋꯥꯈꯜꯗꯣ ꯑꯗꯨꯗ ꯊꯥꯗꯗ꯭ꯔꯦꯕꯥ
ꯍꯨꯝ
ꯑꯗꯨꯗ ꯈꯛ ꯈꯜꯂꯒ ꯋꯥꯔꯤ ꯋꯇꯥꯏ ꯇꯧꯔꯒ ꯇꯧꯕꯗꯣ
ꯑꯗꯨꯀꯣ ꯅꯪꯁꯦ ꯀꯦꯅꯣ ꯇꯧꯕ꯭ꯔꯥ ꯅꯣꯏ ꯈꯨꯟꯒꯤ ꯀꯨꯝ ꯍꯩꯒꯨꯝꯕꯗ ꯑꯥ ꯐꯒꯤ ꯖꯒꯣꯏꯒꯨꯝꯕ ꯇꯧꯕ꯭ꯔꯥ
ꯐꯒꯤ ꯖꯒꯣꯏꯒꯨꯝꯕ ꯇꯧꯕ꯭ꯔꯥ ꯍꯪꯉꯣ ꯍꯪꯉꯣ ꯑꯩꯈꯣꯏ ꯈꯨꯂꯣꯝꯗ ꯑꯩ ꯅ ꯀꯔꯤ ꯀꯔꯤ ꯀꯔꯤ ꯀꯔꯤ ꯄꯥꯡꯊꯣꯛꯂꯝꯕ꯭ꯔꯥ ꯑꯈꯣꯏ ꯈꯨꯟꯗ ꯑꯩ ꯊꯥꯏꯅ ꯌꯥꯝꯅ ꯖꯒꯣꯏ ꯁꯥꯔꯛꯄꯅꯦ ꯀꯨꯝꯍꯩꯒꯨꯝꯕꯗ
ꯑꯩꯠꯆ ꯌꯥꯏ ꯍꯦ ꯑꯗꯨꯗꯤ
ꯍꯣꯏ ꯑꯩꯗꯤ ꯃꯄꯥꯟ ꯑꯗꯨꯝ ꯃꯃꯥꯡ ꯊꯣꯛꯄꯁꯦ ꯑꯩꯉꯣꯟꯗ ꯏꯀꯥꯏꯕ ꯄꯥꯛ ꯂꯩꯇꯦ ꯊꯥꯏꯅꯗꯒꯤ ꯑꯩꯗꯤ ꯍꯧꯔꯛꯑꯦ ꯑꯩꯅ ꯇꯝꯄꯥꯛꯇ ꯏꯂꯚꯦꯟ ꯇꯨꯋꯦꯜꯐ ꯀꯥꯔꯤꯉꯩꯗꯁꯨ ꯃꯩꯇꯩꯒꯤ ꯏꯁꯩꯗꯣ
ꯎꯝ
ꯁꯅꯥꯕꯨꯟ ꯄꯥꯏꯔ ꯖꯒꯣꯏ ꯁꯥꯔꯛꯄ ꯃꯤꯅꯦ
ꯑꯣ
ꯍꯥꯏꯕꯗꯤ ꯑꯩꯗꯤ ꯑꯗꯨꯝ ꯄꯪꯇꯧ ꯇꯧꯋꯦꯗ ꯏꯃꯥꯟꯅꯕꯤ ꯏꯃꯥꯟꯅꯕ ꯈꯣ ꯏꯅ ꯑꯗꯨꯝ ꯀꯧꯔꯗꯤ ꯄꯨꯡ ꯖꯒꯣꯏꯒꯨꯝꯕꯁꯦ ꯄꯪꯁꯥ ꯁꯥꯏꯌꯦꯗ
ꯎꯝ ꯑꯗꯨꯗꯤ ꯅꯪꯒꯤ ꯃꯔꯝꯗ ꯈꯔ ꯍꯪꯕ ꯇꯥꯔꯦꯕ
ꯑꯣ ꯍꯣ ꯍꯥꯏꯔꯛꯀꯅꯤ ꯋꯥ ꯃꯣꯏ ꯑꯉꯥꯡ ꯑꯣꯏꯔꯤ ꯑꯩꯗꯤ ꯑꯉꯥꯡ ꯑꯣꯏꯔꯤꯀꯥꯟꯗ ꯑꯥ ꯏꯃꯥꯟꯅꯕꯤ ꯑꯩꯁꯤ ꯅꯨꯄꯥ ꯌꯥꯝ ꯁꯥꯒꯟꯕꯅꯦꯕ ꯑꯥ ꯑꯗꯨꯝ ꯅꯠꯇꯦ ꯑꯗꯨꯝ ꯖꯒꯣꯏꯒꯨꯝꯕ ꯁꯥꯕꯩ ꯍꯧꯖꯤꯛꯀꯥꯟꯗꯤ ꯌꯥꯗꯦꯀꯣ ꯑꯩꯅ ꯑꯉꯥꯡ ꯑꯣꯏꯔꯤ ꯀ꯭ꯂꯥꯁ ꯁꯚꯦꯟꯗ ꯑꯩꯠ ꯂꯥ ꯑꯗꯨ ꯀꯥꯕ ꯃꯇꯝꯗ ꯈꯨꯟꯗ ꯅꯨꯄꯥ ꯑꯃꯁꯦ ꯃꯥꯁꯦ ꯕꯣꯜ ꯁꯥꯟꯅꯕꯅꯦ ꯅꯣꯏꯁꯨ ꯈꯪꯂꯝꯕꯁꯨ ꯌꯥꯏ ꯑꯗꯨꯅ ꯅꯨꯄꯤ ꯁꯥꯔꯛꯑꯅꯤ ꯀꯣ ꯑꯩꯅ ꯅꯨꯄꯥ ꯁꯥꯔꯛ ꯍꯣꯏ ꯑꯗꯨꯃꯥꯏ ꯁꯥ ꯑꯈꯣꯏꯅꯤꯁꯦ ꯖꯒꯣꯏ ꯑꯗꯨꯝ ꯁꯥꯕꯅꯦꯕ ꯖꯒꯣꯏ ꯁꯥꯕꯁꯤ ꯑꯗꯨꯝ ꯁꯥꯔꯒ ꯑꯁ ꯏꯃꯥꯟꯅꯕꯤ ꯑꯃ ꯑꯩꯈꯣꯏꯅꯤ ꯖꯒꯣꯏ ꯑꯗꯨꯝ ꯁꯥꯕꯒꯤ ꯑꯩꯈꯣꯏꯅꯤꯁꯦ ꯑꯗꯨ ꯃꯇꯝꯗ ꯐꯥꯎꯋꯦꯕ
ꯑꯝ
ꯄꯩꯁꯥꯁꯨ ꯌꯥꯝ ꯌꯥꯝ ꯐꯪꯕꯅꯤꯍꯦ
ꯗꯦ ꯄꯩꯁꯥꯗ ꯄꯩꯁꯥ ꯇꯥꯟꯕꯗꯤ ꯅꯠꯇꯦ ꯀꯣ
ꯇꯥꯟꯕꯗꯤ ꯅꯠꯇꯦ ꯍꯣꯏ ꯑꯗꯨꯕꯨ ꯀꯣ ꯀꯣ ꯍꯔꯥꯎ ꯀꯨꯝꯍꯩ ꯂꯥꯛꯑꯗꯤ ꯑꯩꯈꯣꯏꯁꯦ ꯍꯦꯛꯇ ꯃꯃꯥꯡ ꯑꯗꯨꯝ ꯊꯣꯛꯑꯒ ꯂꯩꯕꯒꯤ ꯊꯣꯛꯇ꯭ꯔꯗꯤ ꯅꯨꯡꯉꯥꯏꯇꯕ ꯐꯥꯎꯔꯦꯕ
ꯑꯦ ꯅꯪ ꯈꯪꯗꯕꯩꯅꯦ ꯀꯨꯝꯍꯩꯒꯨꯝꯕ ꯍꯔꯥꯎ ꯀꯨꯝꯍꯩ ꯂꯥꯛꯑꯗꯤ ꯀꯣ ꯑꯩꯗꯣ ꯄꯥꯛꯇ ꯂꯩꯔꯤꯉꯩꯗ ꯑꯁ ꯑꯩꯈꯣꯏ ꯂꯩꯀꯥꯏꯒꯤ ꯃꯃꯥꯁꯤꯡ ꯑꯗꯣ ꯏꯃꯥꯟꯅꯕꯤꯁꯤꯡꯅ ꯐꯣꯟ ꯇꯧꯔꯛꯄ ꯍꯧꯔꯅꯤ ꯀꯔꯤ ꯃꯇꯝꯗ ꯂꯥꯛꯇꯣꯏꯅꯣ ꯑꯗꯨ ꯀꯔꯤ ꯇꯧꯁꯤꯔ ꯈꯣꯠꯁꯤꯔ ꯍꯥꯏꯅ ꯀꯣ ꯑꯁ
ꯅꯪ ꯌꯥꯎꯗ꯭ꯔ
ꯌꯥꯎꯗ꯭ꯔꯗꯤ ꯂꯩꯕ ꯌꯥꯗ꯭ꯔꯦꯕ ꯃꯣꯢꯗꯨ ꯅꯠꯇꯦ ꯑꯗꯨꯃꯥꯏ ꯑꯩꯗꯤ ꯍꯩꯇ꯭ꯔꯁꯨ ꯍꯦꯛꯇ ꯄꯨꯛꯅꯤꯡ ꯋꯥꯈꯜ ꯆꯥꯡꯉ ꯆꯣꯡꯈꯠꯄ ꯈꯣꯏꯗꯨꯅꯦꯕ ꯍꯩꯗꯤ ꯍꯩꯇꯦ ꯀꯣ ꯑꯗꯨꯁꯨ ꯑꯗꯨꯝ ꯍꯣꯏ ꯍꯩꯗꯤ ꯍꯩꯇꯦ ꯑꯗꯨꯝ ꯍꯥꯏꯗꯤ ꯋꯥꯈꯜ ꯅꯨꯡꯉꯥꯏꯖꯕ ꯍꯥꯏꯇꯥꯔꯦ
ꯎꯝ
ꯑꯩꯈꯣꯏꯒꯤ ꯑꯥ ꯂꯩꯁꯥꯕꯤ ꯄꯥꯈꯪꯁꯤꯡꯒꯤ ꯌꯦꯡꯁꯤꯟꯕ ꯅꯨꯄꯥꯗꯨ
ꯎꯝ
ꯑꯗꯨ ꯅꯨꯄꯥꯅꯐꯥꯎ ꯑꯩꯉꯣꯟꯗ ꯑꯁ ꯑꯦꯛ ꯑꯗꯨꯝ ꯃꯥꯅꯁꯨ ꯍꯥꯏꯕꯅꯤ ꯀꯨꯝꯁꯤ ꯑꯩꯈꯣꯏꯒꯤ ꯀꯨꯝꯍꯩ ꯃꯇꯝꯗ ꯑꯩꯈꯣꯏꯒꯤ ꯀꯨꯝꯍꯩꯒꯤ ꯃꯅꯨꯡ ꯁꯦꯝꯕ ꯈꯣꯠꯄ ꯐꯖꯍꯟ ꯐꯖꯍꯅꯤꯡꯉꯥꯏ ꯁꯦꯝꯕ ꯈꯣꯠꯄ ꯇꯧꯋꯦꯅ
ꯎꯝ ꯎꯝ
ꯑꯩꯁꯨ ꯌꯦꯡꯁꯤꯟꯅꯤꯡꯉꯥꯏ ꯊꯝꯃꯦꯕ
ꯅꯪꯕꯣ
ꯍꯣꯏ
ꯎꯝ
ꯑꯩꯅ ꯍꯦꯛꯇ ꯂꯥꯎꯈꯠꯄꯅꯤ ꯃꯤ ꯃꯃꯤꯡ ꯀꯧ ꯀꯧꯔꯒ ꯑꯇꯣꯞꯄ ꯗꯤ ꯂꯧ ꯂꯥꯎꯕ ꯉꯝꯗꯦꯕ ꯃꯣꯏꯅꯤ ꯑꯇꯣꯞꯄꯗꯤ ꯑꯗꯨꯝ ꯂꯥꯎꯕ ꯁꯦ ꯃꯣꯏꯖꯦ ꯑꯁ ꯂꯥꯎꯔꯗꯤ ꯀꯔꯤ ꯈꯟꯒꯅꯤ ꯈꯣꯠꯀꯅꯤ ꯌꯥꯝ ꯈꯜꯂꯦꯕꯀꯣ
ꯎꯝ
ꯑꯗꯨꯕꯨ ꯑꯩꯗꯤ ꯄꯪꯂꯥꯎ ꯂꯥꯎꯔꯒ ꯂꯩꯔꯕꯅꯤꯅ ꯃꯣꯏꯖꯨ ꯑꯩꯉꯣꯟꯗ ꯄꯛꯀꯤ ꯀꯤꯗ꯭ꯔꯦꯕ ꯑꯗꯨ ꯍꯦꯛꯇ ꯂꯥꯎꯊꯠꯄꯅꯤ ꯅꯨꯡꯉꯥꯏꯌ‌ꯦꯗ ꯑꯗꯨꯅ
ꯑꯗꯨꯅꯤ ꯅꯪꯖꯦ ꯀꯩꯅꯣ
ꯁꯤ ꯀꯩꯅꯣ ꯇꯧꯕꯅ ꯀꯦꯁꯨ ꯀꯦꯕ꯭ꯔꯥ ꯀꯦꯕꯥ
ꯎꯝ
ꯀꯨꯝꯍꯩ ꯂꯩꯔꯗꯤ ꯀꯦ ꯍꯧꯖꯤꯛꯇꯤ ꯁꯨꯀꯦ ꯀꯦꯗꯦ ꯀꯨꯝꯍꯩ ꯃꯇꯝꯗ ꯈꯛꯅꯤ
ꯎꯝ ꯌꯥꯏꯅꯦ
ꯍꯧꯖꯤꯛꯇꯤ ꯂꯤꯞꯁꯇꯤꯛ ꯐꯥꯎ ꯇꯩꯗꯦꯗꯥ ꯊꯥ ꯑꯅꯤ ꯍꯨꯝ ꯍꯦꯛ ꯀꯨꯝꯍꯩ ꯂꯣꯏꯕꯗꯒꯤ ꯂꯤꯞꯁꯇꯤꯛ ꯐꯥꯎ ꯂꯩ ꯇꯩꯗ꯭ꯔꯦ
ꯀꯩꯒꯤꯅꯣ
ꯑꯩꯗꯤ ꯇꯩꯕ ꯄꯛꯇꯦ ꯑꯩꯗꯤ
ꯍꯨꯝ
ꯍꯥꯏꯗꯤꯛ ꯑꯩꯅ ꯇꯩꯔꯛꯇꯕꯒꯤꯔ ꯈꯪꯗꯦꯕꯀꯣ ꯑꯗꯨꯝ ꯄꯛꯇꯕ ꯍꯥꯏꯇꯥꯔꯦ
ꯀꯦꯔꯒ ꯀꯦꯔꯒ ꯐꯖꯕ ꯁꯔꯨꯛ ꯀꯦꯗꯕꯤ ꯐꯖꯕꯤꯅꯤꯅ ꯍ‌ꯦ ꯐꯩꯗꯥ
ꯅꯠꯇꯦ ꯐꯖꯗꯦ ꯐꯖꯗ꯭ꯔꯖꯨ ꯀꯦꯕꯖꯦ ꯏꯁꯥꯗ ꯄꯛꯇꯕ ꯑꯃ ꯈꯔ ꯋꯥꯠꯂꯦꯕ ꯑꯩꯅ ꯇꯧꯔꯛꯇꯕꯒꯤꯔꯥꯗꯤ ꯈꯪꯗꯦ ꯅꯪꯗꯤ ꯅꯨꯄꯤꯁ‌ꯦ ꯀꯦꯕ ꯄꯥꯝꯕ꯭ꯔꯥ ꯀꯃꯥꯏ ꯇꯧꯕ꯭ꯔꯣ
ꯎꯝ ꯀꯦꯕ ꯄꯥꯝꯗꯦꯗ ꯑꯩꯗꯤ
ꯀꯩꯗꯧꯕꯒꯤ
ꯀꯦꯔꯒ ꯐꯖꯕ ꯁꯔꯨꯛꯄꯨꯗꯤ ꯏꯆꯝ ꯆꯝꯃꯒ ꯐꯖꯕꯗꯨꯅ ꯄꯥꯝꯃꯤ
ꯍꯣꯏ ꯗꯨꯕꯨꯗꯤ
ꯌꯥꯝꯅ ꯍꯥꯏꯕꯗꯤ ꯍꯣꯏ ꯀꯨꯝꯍꯩꯒꯨꯝꯕ ꯂꯩꯔꯀꯥꯟꯗꯗꯤ ꯑꯗꯨꯝ ꯀꯦꯕ ꯑꯗꯨꯒꯨꯝꯕꯗꯤ ꯌꯥꯏꯒꯣ
ꯎꯝ
ꯌꯥꯝ ꯀꯦꯃꯟꯗ꯭ꯔꯁꯨꯏ ꯐꯠꯇꯦꯗꯥ ꯈꯔꯕꯨꯗꯤ ꯇꯩꯒꯗꯕꯅꯤꯅ‌ꯦ ꯁꯥꯕꯤ ꯍꯥꯏꯕꯁꯤꯗꯤ
ꯇꯩꯒꯗꯝꯅꯤ ꯇꯩꯗ꯭ꯔꯗꯤ ꯀꯩꯅꯣ ꯑꯩꯗꯤ ꯀꯨꯝꯍꯩ ꯃꯇꯝ ꯍꯥꯏꯔꯗꯤ ꯐꯖꯅ ꯀꯦꯗꯥ ꯑꯗꯣ ꯃꯇꯝ ꯅꯠꯇꯕꯒꯤꯀꯣ
ꯎꯝ
ꯀꯦꯗꯕ ꯋꯥꯅꯦꯕꯥ ꯑꯗꯨ ꯃꯄꯥꯟꯖꯨ ꯄꯥꯛ ꯊꯣꯛꯇꯕꯒꯤ ꯇꯤ ꯀꯦꯔꯁꯨ ꯀꯅꯥ ꯌꯦꯡꯍꯜꯂꯨꯅꯤ ꯅꯠꯇ꯭ꯔꯥ
ꯍꯥꯏꯁ ꯑꯦ ꯅꯪ ꯅꯪ ꯑꯝ ꯑꯝ ꯑꯃꯗꯨ ꯂꯩꯇꯕ꯭ꯔꯥ
ꯢꯁ ꯑꯃꯈꯛꯇꯅꯦ ꯑꯃꯥꯈꯛ ꯅꯠꯇꯦ ꯃꯔꯤ ꯃꯉꯥ ꯂꯩꯌꯦ
ꯃꯤꯅ ꯑꯁꯦꯡꯕ ꯍꯥꯏꯔꯒ
ꯑꯃꯈꯛ ꯅꯠꯇꯦ ꯂꯩꯔꯤꯖꯦ ꯑꯍꯨꯝ ꯃꯔꯤꯅꯦ ꯑꯗꯨꯒꯤ ꯀꯦꯗ꯭ꯔꯦ ꯍꯦ ꯍꯦ
ꯑꯁꯦꯡꯕꯅꯦ ꯑꯩꯅ ꯍꯥꯏꯔꯤꯖꯦ ꯑꯃꯈꯛꯇꯕꯨ ꯂꯩꯕ ꯌꯥꯕ꯭ꯔꯣꯅꯦ ꯃꯔꯤ ꯃꯉꯥ ꯂꯩꯔꯤꯅꯦ ꯑꯩꯁꯦ
ꯑꯃ ꯁꯣꯏꯗ꯭ꯔꯗꯤ ꯑꯃ ꯁꯣꯏꯔꯁꯨ ꯑꯃ ꯁꯣꯏꯗꯅꯤꯉꯥꯏ
ꯎꯝ ꯅꯠꯇꯦ ꯃꯔꯤ ꯃꯉꯥ ꯁꯣꯏꯕ ꯌꯥꯗꯦ ꯑꯩꯒꯤꯗꯤ
ꯎꯝꯍꯨꯝ ꯌꯥꯏ
ꯅꯪꯗꯨꯗꯤ ꯑꯃ ꯂꯩꯕ꯭ꯔꯥ ꯑꯅꯤ ꯂꯩꯕ꯭ꯔꯥ ꯃꯉꯥ ꯂꯩꯕ꯭ꯔꯥ
ꯑꯩ ꯑꯩꯔꯣ
ꯑꯥ
ꯑꯩꯗꯤ ꯂꯩꯥꯇꯦꯗ
ꯅꯪꯁꯨ ꯁꯣꯏ ꯑꯩꯐꯥꯎ ꯃꯉꯥ ꯂꯩꯔꯀꯥꯟꯗ ꯅꯪꯅ ꯑꯃꯐꯥꯎ ꯂꯩꯇ꯭ꯔꯗꯤ
ꯑꯍꯨ ꯍꯥꯍꯥ ꯑꯩꯈꯣꯏ ꯏꯃꯥꯟꯅꯕꯁꯤꯡ ꯀꯣꯏꯕ ꯌꯥꯝꯃꯟꯕꯒꯤꯔ ꯈꯪꯗꯦ ꯑꯩ ꯑꯩꯒꯤ ꯊꯨꯡꯗ꯭ꯔꯦꯕ
ꯏꯁꯇꯧ ꯑꯦ ꯑꯗꯨꯗꯤ ꯕꯦꯔꯅꯤꯍꯦ
ꯑꯩꯗꯤ ꯑꯩꯒꯤꯗꯤ ꯃꯉꯥ ꯂꯩꯌꯦ
ꯅꯪꯒꯤ ꯑꯃ ꯄꯤꯌꯨꯔꯣ
ꯄꯥꯝꯗ꯭ꯔꯦꯗ
ꯐꯥꯒꯤ ꯇꯧꯕꯅꯤꯕ ꯀꯔꯤ ꯀꯥꯟꯅꯕ ꯑꯗꯨꯒꯨꯝꯕ
ꯑꯩꯁ ꯍꯌꯦꯡꯋꯥꯏꯗꯤ ꯀꯥꯟꯅꯒꯅꯤꯍꯦ
ꯑꯗꯨ ꯃꯇꯝ ꯂꯥꯛꯈꯤꯅꯤꯅ ꯑꯗꯨ ꯃꯇꯝꯗꯗꯤ ꯃꯇꯝꯖꯦ ꯃꯇꯝꯖꯦ ꯂꯥꯛꯈꯤꯅꯤ ꯂꯥꯛꯈꯤꯅꯤ ꯍꯥꯏꯔ ꯆꯍꯤ ꯀꯨꯟꯊ꯭ꯔꯥ ꯌꯧꯗꯧꯔꯦ
ꯑꯗꯨꯗꯤ ꯁꯣꯏꯅꯤꯍꯦ ꯑꯗꯣ ꯑꯗꯨ ꯌꯧꯗ꯭ꯔꯤꯉꯩꯗ ꯀꯔꯤ ꯀꯔꯤꯅꯣ ꯇꯧꯕ ꯌꯥꯕ ꯇꯧꯊꯣꯛꯇꯣꯏꯅꯦ ꯑꯩ ꯃꯉꯥꯁꯦ
ꯎꯝ
ꯈꯜꯂꯒ ꯊꯝꯃꯦꯕꯀꯣ
ꯎꯝ
ꯑꯗꯨ ꯃꯅꯨꯡꯗ ꯑꯃꯗꯤ ꯂꯧꯗ꯭ꯔꯗꯤ ꯌꯥꯔꯔꯣꯏ
ꯍꯣꯏ
ꯑꯗꯨꯝ ꯃꯣꯏ ꯃꯁꯥꯅꯗꯤ ꯈꯪꯗꯦꯀꯣ
ꯌꯥꯏꯅꯦ ꯅꯪꯖꯦ
ꯍꯣꯏ ꯃꯁꯥꯅꯗꯤ ꯈꯪꯗꯦ
ꯑꯗꯨꯅꯅꯦ ꯑꯩ ꯉꯁꯥꯏ ꯍꯥꯏꯗꯣ ꯅꯪ ꯀꯣꯛꯇꯤ ꯋꯥꯡꯉꯦ ꯍꯥꯏꯗꯣ
ꯎꯝ ꯃꯁꯥ ꯈꯟꯗꯕ ꯑꯩꯅ ꯁꯨꯝ ꯈꯟꯖꯕꯀꯣ
ꯎꯝ
ꯑꯗꯨꯅ ꯐꯠꯇ꯭ꯔꯣ
ꯐꯩ ꯐꯩ
ꯃꯁꯥ ꯈꯪꯉꯗꯤ ꯃꯣꯏ ꯃꯉꯥ ꯈꯠꯅꯔ ꯂꯩꯔꯅꯤ
ꯅꯁꯛ ꯊꯤꯕꯗꯨꯅ ꯉꯝꯒꯦ ꯇꯧꯔ ꯂꯩꯔꯗꯤ ꯀꯃꯥꯏꯟ ꯇꯧꯕ
ꯂꯣꯏꯔꯦ ꯑꯩ ꯇꯨꯝꯗ꯭ꯔꯦ ꯑꯗꯨ ꯑꯣꯏꯔꯗꯤ
ꯑꯗꯨ ꯑꯣꯏꯗꯤ ꯅꯪ ꯃꯇꯦꯡ ꯄꯥꯡꯖꯜꯂꯣ
ꯃꯉꯥ ꯈꯪ ꯃꯉꯥꯗꯤ ꯀꯣꯏꯌꯦ ꯃꯁꯥ ꯈꯪꯗꯦ ꯍꯥꯏꯕꯗꯣ ꯑꯩꯅꯤꯅꯦ
ꯃꯣꯏ ꯃꯁꯥ ꯈꯪꯉꯗꯤ ꯈꯠꯅꯔ ꯁꯤ ꯈꯠꯅ ꯈꯠꯅꯔ ꯌꯥꯔꯔꯣꯏꯕ ꯑꯗꯨꯒꯤ ꯈꯪꯍꯟꯕ ꯌꯥꯗꯦ
ꯎꯝ ꯑꯗꯨ ꯑꯔꯣꯏꯕꯗꯤ ꯃꯤ ꯈ꯭ꯔꯗꯤ ꯐꯖꯟ ꯀꯞꯀꯅꯤꯕꯣ
ꯃꯣꯏꯁꯨ ꯀꯅꯥꯈꯪ ꯃꯉꯥ ꯇꯧꯔꯝꯒꯦꯔ
ꯍꯣꯏꯅꯦ
ꯑꯩꯒꯨꯝꯅ
ꯎꯝ ꯊꯥꯖꯕ ꯌꯥꯗꯝꯅꯤꯍꯦ ꯍꯟꯗꯛ
ꯍꯣꯏ ꯑꯩꯒꯤ ꯏꯌꯨꯝ ꯃꯥꯒꯤ ꯌꯨꯝ ꯌꯧꯗ꯭ꯔꯤꯐꯥꯎꯗꯤꯀꯣ
ꯃꯤ ꯂꯧꯅꯔꯀꯥꯟꯗ ꯐꯥꯎ ꯀꯥꯏꯅꯔꯤꯗꯨꯕꯨ
ꯍꯣꯏ ꯗꯨꯕꯨꯗꯤ ꯆꯨꯝꯃꯦ
ꯑꯈꯣꯏ ꯐꯥꯎ ꯏꯁꯥ ꯏꯁꯥ ꯐꯥꯎ ꯊꯥꯖꯕ ꯉꯝꯗꯦꯕ
ꯑꯗꯨꯅꯦ ꯍꯣꯏ ꯊꯥꯖꯕ ꯉꯝꯗꯦꯗ ꯑꯗꯨꯕꯨꯗꯤ
ꯅꯪꯗꯤ ꯄꯨꯡ ꯀ꯭ꯌꯥꯗ ꯇꯨꯝ ꯍꯦꯛ ꯍꯦꯛ ꯇꯨꯝꯕ꯭ꯔꯥ
ꯑꯩ ꯕꯣꯜ ꯕꯣꯜ ꯌꯦꯡꯅꯤꯡꯉꯥꯏ ꯉꯥꯏꯔ ꯂꯩꯕꯅꯦ ꯍꯨꯖꯤꯛ
ꯁꯤ ꯄꯨꯡ ꯑꯅꯤꯃꯈꯥꯏꯒꯤꯗꯣ
ꯍꯣꯏ ꯑꯗꯨ ꯄꯨꯡ ꯇꯔꯨꯛ ꯃꯈꯥꯏꯒꯤꯁꯨ ꯌꯦꯡꯗꯣꯏꯅꯦ ꯑꯗꯨ ꯑꯩꯒꯤ ꯏꯃꯥꯟꯅꯕꯅꯦꯕ ꯁꯥꯟꯅꯥꯗꯣꯏꯗꯨ
ꯑꯁ ꯑꯗꯨꯗꯤ ꯆꯞ ꯃꯥꯟꯅꯩꯅꯦ ꯏꯕꯥꯅꯤ
ꯑꯗꯨꯒꯤ ꯏꯃꯥꯟꯅꯕ ꯉꯝꯃꯗꯤ ꯑꯩ ꯉꯝ ꯃꯥ ꯉꯝꯗ꯭ꯔꯗꯤ ꯑꯩꯅ ꯏꯟꯁꯥꯡ ꯀꯣꯡꯗꯣꯏꯅꯤꯅꯦ
ꯑꯁ
ꯉꯝ ꯃꯥ ꯉꯝꯃꯗꯤ ꯏꯆꯦꯗꯅꯤꯅꯦ
ꯁꯤꯡꯅꯕꯩ ꯅꯪ ꯑꯃꯨꯛ ꯆꯥ ꯐꯪꯒꯅꯤ ꯑꯗꯨꯗꯤ
ꯑꯩꯈꯣꯏ ꯉꯝꯃꯗꯤ ꯑꯩ ꯑꯃꯨꯛ ꯆꯥ ꯇꯥꯔꯦꯅ
ꯉꯝꯃꯁꯨ ꯆꯥꯕ ꯉꯝꯗ꯭ꯔꯁꯨ ꯆꯥꯕ
ꯉꯝꯃꯁꯨ ꯆꯥꯕ ꯐꯪꯕ ꯉꯝꯗ꯭ꯔꯁꯨ ꯆꯥꯕ ꯐꯪꯒꯅꯤꯕ ꯗꯨꯗꯤ ꯃꯤꯡꯊꯣꯟꯗꯣ ꯉꯝꯃꯦ ꯍꯥꯏꯕꯒꯤ
ꯍꯣꯏ ꯑꯩꯈꯣꯏꯅꯗꯤ ꯉꯝꯗꯧꯗꯤ ꯃꯥꯜꯂꯦꯀꯣ
ꯉꯝꯒꯅꯤꯗꯥ
ꯅꯥꯍꯥꯟ ꯕꯣꯜ ꯌꯦꯡꯕꯁꯨ ꯃꯣꯏ ꯇꯥꯕ꯭ꯔꯣ
ꯎꯝ